ꯍꯜꯂꯣ
ꯍꯣꯏ ꯇꯥꯕ꯭ꯔꯣ
ꯑꯥꯎ ꯍꯜꯂꯣ
ꯍꯔꯥꯎ ꯇꯑ
ꯀꯩꯇꯧꯕ꯭ꯔꯣ
ꯌꯨꯝꯗ ꯈꯨꯣꯠꯊꯥꯔꯒ ꯂꯩ ꯍꯥꯏꯕ ꯇꯥꯔꯦ
ꯉꯁꯤ ꯀꯩ ꯆꯠ ꯀꯦ
ꯉꯁꯤ ꯉꯥꯏꯍꯥꯛ ꯕꯖꯥꯔ ꯆꯠꯂꯦ ꯑꯗꯨꯗ ꯍꯜꯂꯛꯑꯦ ꯑꯁꯥꯏꯗ
ꯅꯪꯒꯅ ꯅꯅꯥꯜ ꯂꯩ ꯏꯦ
ꯑꯩ ꯌꯨꯝꯗ ꯂꯩꯌꯦꯗ ꯍꯧꯖꯤꯛꯇꯤ ꯏꯊꯟꯗꯅꯤ
ꯅꯣꯏ ꯃꯥ ꯑꯩꯈꯣꯏ ꯅꯣꯏ ꯏꯕꯕꯥ ꯑꯩꯈꯣꯏꯗꯤ ꯂꯩꯇ꯭ꯔꯣ
ꯂꯩ
ꯑꯣ ꯃꯣꯏꯗꯤ ꯀꯥꯏ ꯆꯠꯈ꯭ꯔꯕ
ꯃꯣꯏꯗꯨ ꯃꯄꯥꯟꯗ ꯊꯕꯛ ꯏꯃꯨꯡꯒꯤ ꯊꯕꯛ ꯈꯔ ꯇꯧꯔꯒ ꯂꯩꯕꯅꯤ ꯍꯥꯏꯗꯤ ꯔꯨꯝꯗ ꯂꯩꯕ
ꯑꯣ ꯅꯣꯏ ꯅ ꯆꯅꯥꯛ ꯀꯦꯅꯣ
ꯑꯩꯈꯣꯏ ꯃꯤ ꯃꯔꯤ ꯃꯉꯥ
ꯑꯣ ꯅꯪꯅ
ꯆꯀꯦꯟ
ꯑꯣ ꯅꯨꯄꯤ ꯀꯌꯥ ꯅꯨꯄꯥ ꯀꯌꯥ
ꯅꯨꯄꯤ ꯅꯨꯄꯤ ꯑꯃ ꯑꯗꯨꯒ
ꯑꯣ
ꯑꯇꯣꯞꯄꯅ ꯅꯨꯄꯥ
ꯅꯨꯄꯤꯅ ꯑꯍꯜꯂꯣ ꯅꯠꯇ꯭ꯔꯒ ꯅꯨꯄꯥꯅ ꯅꯨꯄꯤꯅ ꯑꯇꯣꯝꯕꯤꯔꯣ
ꯅꯨꯄꯤꯅ ꯂꯥꯁ ꯁꯦꯀꯦꯟ
ꯍꯥ
ꯑꯩ ꯃꯈꯥꯗ ꯅꯨꯄꯤꯗꯣ
ꯑꯣ ꯑꯗꯨꯗꯤ ꯌꯥꯝ ꯅꯨꯡꯉꯥꯏꯒꯗꯧ ꯃꯥꯜꯂꯦ ꯍꯥ
ꯁꯣꯝꯗꯤ ꯀꯩꯗꯧꯔꯤꯒꯦ
ꯑꯩꯁꯨ ꯑꯗꯨꯝ ꯑꯩꯁꯨ ꯑꯗꯨꯝ ꯄꯣꯠꯊꯩꯌꯦ ꯑꯗꯨꯝ ꯂꯩꯌꯦ
ꯑꯣ ꯈꯨꯟꯗꯔꯣ ꯀꯥꯏꯗꯔꯣ
ꯀꯨꯟꯗ ꯅꯠꯇꯦ
ꯀꯥꯏꯗ ꯂꯩꯕ ꯑꯗꯨꯗꯤ
ꯑꯗꯨꯝ ꯂꯩꯌꯦ ꯂꯩꯕ ꯌꯥꯕ ꯃꯐꯝꯗ ꯂꯩꯌꯦ
ꯈꯨꯟ ꯈꯨꯟꯗ ꯅꯠꯇꯦ ꯌꯨꯝꯗꯅꯦ
ꯍꯣꯏ
ꯎ
ꯅꯥ ꯌꯦꯁ ꯌꯦꯁ ꯏꯃꯥꯟꯅꯕꯤꯈꯣꯏꯗ
ꯑꯆꯥ
ꯅꯪ ꯀꯌꯥ ꯌꯦꯁ ꯀꯌꯥ ꯁꯨꯔꯒꯦ
ꯑꯩꯗꯤ ꯑꯉꯥꯡ ꯑꯣꯏꯔꯤꯗ
ꯑꯣ ꯑꯗꯨ ꯌꯦꯁ ꯀꯌꯥ
ꯇ꯭ꯋꯦꯟꯇꯤ ꯐꯣꯔ ꯈꯛꯇꯅꯦ
ꯑꯣ
ꯁꯣꯝꯗꯤ
ꯇ꯭ꯋꯦꯟꯇꯤ
ꯑꯦ ꯑꯩꯅ ꯍꯦꯜꯂꯤꯅꯦ ꯑꯗꯨꯗꯤ
ꯍꯣꯏ ꯅꯪꯅ ꯍꯥꯜꯂꯦ
ꯑꯥ ꯏꯌꯥꯝꯕ ꯀꯧꯀꯣ ꯑꯗꯨꯗꯤ
ꯍꯣꯢꯌꯦ ꯀꯧꯖꯒꯦ
ꯎꯝ
ꯍꯝ ꯑꯗꯨꯗꯤ ꯅꯪ ꯀꯔꯤ ꯇꯧꯔꯒ ꯂꯩꯕ꯭ꯔꯣ
ꯀꯔꯤꯁꯨ ꯇꯧꯗ꯭ꯔꯤꯗ ꯌꯨꯝꯒꯤ ꯀꯔꯤ ꯍꯥꯏꯁꯤꯔꯥ ꯊꯕꯛ ꯈꯔ ꯃꯇꯦꯡ ꯄꯥꯡꯉ ꯑꯗꯨꯝ ꯂꯩꯔꯦ
ꯑꯣ ꯅꯣꯏ ꯃꯥꯈꯣꯏꯗꯤ ꯌꯦꯁ ꯀꯌꯥ ꯁꯨꯈ꯭ꯔꯦ
ꯐꯣꯔꯇꯤ ꯄ꯭ꯂꯥꯁꯇꯤ ꯑꯣꯏꯔꯝꯅꯤ ꯏꯃꯥꯗꯣ ꯏꯄꯥꯅ ꯏꯄꯥꯅ ꯐꯤꯐꯇꯤ ꯄ꯭ꯂꯥꯁ ꯐꯤꯐꯇꯤ ꯐꯥꯏꯚ ꯐꯤꯞꯇꯤ ꯁꯤꯛꯁ ꯑꯣꯏꯔꯅꯤ ꯁꯣꯝꯗꯤ ꯀꯔꯤ ꯀꯔꯤ ꯀꯩ ꯍꯥꯏꯁꯤꯔꯥ ꯇꯝ ꯀꯔꯤ ꯀꯔꯤ ꯇꯝꯔꯤꯒꯦ ꯁꯣꯝꯗꯤ
ꯑꯩ ꯎꯝ ꯀꯣꯂꯦꯖ
ꯑꯆꯥ ꯑ
ꯅꯣꯏ ꯑꯥ ꯅꯥꯝꯄꯤ ꯀ꯭ꯂꯥꯁ ꯀꯌꯥ ꯁꯨꯈ꯭ꯔꯦ ꯢꯅꯥꯎꯄꯤ ꯅꯆꯥꯟ ꯅꯨꯄꯤꯌꯦꯕ
ꯎꯝ ꯇꯨꯋꯦꯞ ꯂꯣꯢꯔꯒ ꯀꯔꯤꯔ ꯇ꯭ꯔꯦꯟꯅꯤꯡ ꯑꯃ ꯇꯝꯕꯅꯦ ꯆꯍꯤ ꯆꯍꯤ ꯑꯅꯤ ꯑꯍꯨꯝ ꯁꯨꯔꯝꯅꯤ ꯇ꯭ꯔꯦꯅꯤꯡ ꯆꯠꯄꯗꯣ
ꯎꯝ
ꯅꯪꯗꯤ ꯀ꯭ꯔꯤ ꯑꯣ ꯀꯣꯂꯦꯖ ꯆꯍꯤ ꯀꯌꯥ ꯁꯨꯔꯒꯦ ꯍꯥꯏꯗꯤ ꯐꯥꯔꯁꯠ ꯏꯔꯀꯦꯟ ꯏꯔ ꯊꯥꯔꯗ ꯏꯔ ꯐꯣꯔꯠ ꯏꯔ
ꯑꯩ ꯁ ꯍꯦꯟꯅꯤ ꯌꯦꯡ ꯉꯥꯛꯛꯇ ꯉꯥꯏꯔꯤꯌꯦ
ꯑꯥ ꯌꯥꯏꯅꯦ ꯏꯅꯥꯎ ꯅꯨꯄꯥ ꯏꯅꯥꯎꯅꯨꯄꯥ ꯂꯥꯁꯇꯒꯤꯗꯤ ꯈꯔ ꯍꯦꯟꯅꯅꯤ
ꯎꯝ ꯑꯣ ꯅꯣꯏ ꯆꯤꯡꯂꯧꯒꯨꯝꯕ ꯁꯨꯗ꯭ꯔꯣ
ꯆꯤꯡ ꯑ ꯁꯏ ꯌꯥꯏꯁꯤꯔꯥ ꯎ ꯇꯝꯄꯥꯛ ꯇꯝꯄꯥꯛ ꯍꯥꯏ ꯇꯥꯔꯦꯅꯦ ꯂꯥꯎ
ꯑꯥ ꯍꯣꯏ
ꯑꯗꯨꯁꯨ ꯇꯧꯋꯤ ꯑꯅꯤꯃꯛ ꯇꯧꯋꯤꯗꯣ
ꯑꯣ ꯑꯗꯨꯗꯤ ꯆꯦꯡꯗꯗꯤ ꯀꯔꯤ ꯊꯥꯕ꯭ꯔꯣ
ꯆꯤꯡꯗ ꯌꯦꯟꯁꯥꯡ ꯌꯥꯁꯤꯔꯥ ꯌꯦꯟꯁꯥꯡꯒ ꯆꯥꯛ ꯑꯍꯥꯎꯕ ꯆꯥꯛꯇꯣ ꯔꯦꯠ ꯀꯂꯔꯒꯨꯝꯕꯗꯣ
ꯍꯣꯏ
ꯑꯗꯨ ꯊꯥꯏꯗꯣ ꯌꯦꯟꯁꯥꯡꯒ ꯊꯄꯤꯒ ꯀꯔꯤ ꯀꯔꯥꯗꯣ ꯑꯗꯨꯝ ꯊꯥꯕꯅꯤ
ꯎꯝ ꯅꯨꯡꯉꯥꯏꯒ ꯗꯣ ꯃꯥꯦ ꯀꯣ ꯂꯤꯦ
ꯅꯨꯡꯉꯥꯏꯕꯗꯤ ꯅꯨꯡꯉꯥꯏ ꯑꯗꯣ ꯋꯥꯏꯅꯦ ꯊꯕꯛ ꯁꯨꯕꯁꯦ
ꯎꯝ ꯍꯣꯏ ꯊꯕꯛꯇꯤ ꯀꯩ ꯎꯄꯥꯏ ꯑꯗꯨꯝ ꯋꯥꯄ ꯇꯥꯕꯅꯤꯗꯣ
ꯎꯝ
ꯃ
ꯋꯥꯗꯕ ꯊꯕꯛ ꯂꯩꯔꯗꯤ ꯍꯥꯏꯔꯛꯎ
ꯋꯥꯗꯕ ꯊꯕꯛꯇꯤ ꯑꯗꯨꯗꯤ ꯆꯥꯛ ꯆꯥꯗꯕ ꯇꯥꯕ
ꯑꯦ ꯑꯗꯨꯗꯤ ꯍꯦꯃꯟ ꯀ ꯃꯥꯥꯏ ꯍꯤꯡꯅꯤꯗꯨꯗꯤ
ꯑꯗꯨꯅꯦ ꯑꯗꯨ ꯊꯕꯛ ꯊꯕꯛ ꯁꯨꯗ꯭ꯔꯔꯤꯗꯤ ꯀꯃꯥꯏꯅ ꯆꯥꯛ ꯆꯥ ꯂꯒꯗꯧꯕ
ꯇꯕ ꯁꯅꯣ ꯋꯥ ꯋꯥꯔꯣꯏꯗꯕ ꯊꯕꯛ ꯍꯥꯏꯕꯅꯤ ꯀꯩꯅꯣ
ꯑꯗꯨꯗꯤ ꯇꯨꯝꯕ ꯈꯛꯇꯅꯤ
ꯑꯦ ꯇꯨꯝꯕꯁꯤꯕꯨ ꯊꯕꯛꯇ꯭ꯔꯕ
ꯍꯣꯏ ꯊꯕꯛꯅꯦꯅ ꯑꯗꯨ ꯇꯨꯝꯕꯗꯨꯗꯤ ꯅꯪ ꯇꯨꯝꯗꯣꯏ ꯅꯪ ꯀꯃꯥꯏꯅ ꯂꯩꯒꯅꯤ
ꯌꯥꯏꯅꯦ ꯄꯣꯏꯟ ꯂꯩꯅꯦ ꯅꯪꯒꯤ ꯋꯥꯔꯤꯗꯣ
ꯈꯥꯏꯌꯦꯅ
ꯈꯔꯗꯤ ꯂꯩ ꯄꯣꯏꯟ ꯈꯔꯗꯤ ꯂꯩ
ꯑꯣ
ꯀꯣꯂꯦꯖ ꯆꯠꯄꯗꯣ ꯉꯁꯤ ꯆꯠꯇ꯭ꯔꯦ ꯑꯣꯐ ꯂꯧꯔꯦ
ꯑꯥ ꯆꯂꯦ
ꯃꯣ ꯑꯂꯕ
ꯍꯣꯏ ꯅꯥꯏꯟ ꯅꯥꯏꯟꯗ ꯀ꯭ꯂꯥꯁ ꯑꯦꯠ ꯀ꯭ꯂꯥꯁ ꯍꯧꯋꯦꯠ ꯑꯗꯨꯒ ꯇꯨꯌꯦꯜꯐꯇ ꯂꯣꯏꯔꯒ ꯄꯨꯡ ꯋꯥꯟ ꯊꯥꯔꯇꯤꯗ ꯎꯝ ꯍꯣꯁꯇꯦꯜ ꯌꯧꯔꯛꯑꯦ
ꯑ ꯌꯥꯝ ꯉꯜꯂꯤꯅꯤ ꯑꯗꯨꯗꯤ
ꯍꯣꯏ ꯅꯪꯗꯤ ꯄꯨꯡ ꯀꯌꯥ ꯑꯗꯨ ꯇꯨꯝꯒꯦ
ꯍꯟꯗꯛꯇꯤ ꯇꯨꯝꯁꯦ ꯊꯦꯡꯅꯤꯅ ꯕꯣꯜ ꯂꯩꯕꯅꯤꯅ
ꯑ ꯎꯝ
ꯉꯔꯥꯡꯁꯨ ꯇꯨꯝꯗ꯭ꯔꯦ ꯎꯄꯨ ꯌꯦꯡꯉꯒ
ꯎꯝ ꯇꯨꯝꯗ꯭ꯔꯗꯤ ꯅꯪ ꯅꯥꯗ꯭ꯔꯣ
ꯅꯥꯕꯨꯗꯤ ꯅꯥꯗꯦꯅ ꯑꯗꯨ ꯍꯛꯆꯥꯡꯁꯦ ꯀꯩꯦ ꯁꯣꯜꯂꯤꯦ ꯍꯥꯏꯕ ꯇꯥꯔꯦ
ꯕꯣꯜꯗꯤ ꯌꯦꯡꯕꯔꯣ
ꯇꯨꯝꯗꯕꯤꯗ ꯌꯦꯡꯕꯅꯤꯅ
ꯅꯪꯗꯤ ꯉꯝꯃꯤꯅꯦꯍꯦ ꯇꯨꯝꯗꯕꯤꯗꯨꯕꯣ ꯌꯦꯡꯕ ꯅꯣꯏ ꯑꯥꯎ ꯌꯦꯡꯗꯦ ꯈꯣꯏꯗꯤ ꯌꯦꯡꯅꯤꯡꯗꯦ
ꯌꯦꯡꯉꯨꯅ ꯍꯟꯗꯛꯇꯤ ꯐꯖꯕꯅꯦ
ꯎꯝ ꯕꯣꯜ ꯌꯦꯡꯕ ꯌꯥꯗꯦ ꯑꯈꯣꯏꯗꯤ
ꯀꯩꯒꯤ
ꯍꯣꯁꯇꯦꯜꯗ ꯂꯩꯔꯤꯕꯗꯨꯗꯤ ꯀꯃꯥꯏꯅ ꯕꯣꯜ ꯌꯦꯡꯒꯅꯤ
ꯍꯣꯇꯦꯜ ꯂꯩꯕꯁꯨ ꯐꯣꯟ ꯄꯥꯏꯕꯅꯤꯅ ꯑꯗꯨꯝ ꯌꯦꯡꯕ ꯐꯣꯟꯗ ꯌꯦꯡꯕ ꯌꯥꯏ
ꯐꯣꯟ ꯁꯥꯃꯤꯠ ꯇꯧꯋꯤꯅ
ꯑꯦ ꯅꯨꯡꯉꯥꯏꯔꯤꯗ ꯁꯤꯗꯤ
ꯄꯨꯡ ꯁꯤꯛꯁꯇ ꯁꯝꯃꯤꯠ ꯇꯧꯒꯅꯤ ꯑꯗꯨꯒ ꯍꯣꯔꯦꯟ ꯇꯦꯟꯗ ꯑꯃꯨꯛꯀ ꯂꯧꯕꯅꯤ ꯑꯗꯨꯒ ꯍꯌꯦꯡ ꯉꯟꯅ ꯐꯣꯟ ꯈꯔ ꯌꯦꯡꯉꯒ ꯑꯗꯨꯒ ꯇꯨꯝꯃꯅꯤ ꯍꯌꯦꯡ ꯐꯣꯠ ꯍꯧꯒꯠꯀꯅꯤ ꯑꯗꯨꯅ ꯋꯥꯏꯑꯦ ꯕꯣꯜ ꯌꯦꯡꯉꯗꯤ ꯍꯣꯏ ꯇꯨꯝꯗꯕꯤꯗ ꯌꯦꯡꯉꯗꯤ ꯋꯥꯏꯅ
ꯑꯩꯈꯣꯏꯁꯨ ꯁꯨꯃꯥꯏꯅ ꯑꯩꯁꯨ ꯀꯣ ꯁꯨꯃꯥꯏꯅ ꯍꯥꯟꯅ ꯇꯧꯔꯝꯕꯅꯤ
ꯍꯣꯏ ꯅꯪꯅ ꯑꯍꯟꯅꯤꯅ ꯅꯪꯅ ꯈꯔ ꯍꯦꯟꯈ꯭ꯔꯦꯗꯣ
ꯎꯝ ꯈꯔꯗꯤ ꯑꯗꯨꯒꯨꯝꯕ ꯃꯇꯥꯡꯗꯤ ꯑꯦꯛꯁꯄꯤꯔꯤꯌꯦꯟꯁ ꯈꯔ ꯂꯩꯈ꯭ꯔꯦꯕ ꯎꯝ
ꯎꯝ ꯋꯥꯏꯑꯦ ꯑꯩꯗꯤ ꯇꯨꯝꯗ꯭ꯔꯗꯤ ꯑꯗꯨꯝ ꯅꯥꯏꯌꯦ ꯅꯨꯡꯉꯥꯏꯔꯤꯕꯣ
ꯀꯣꯂꯦꯖ ꯃꯇꯝꯗꯤ ꯅꯨꯡꯉꯥꯏꯕꯅꯦꯕꯣ
ꯑꯩꯉꯣꯟꯗꯗꯤ ꯅꯨꯡꯉꯥꯏꯇꯦ ꯁꯦꯀꯦꯟꯗꯔꯤ ꯅ ꯅꯨꯡꯉꯥꯏꯌꯦ
ꯁꯦꯀꯦꯟꯗꯔꯤꯁꯨ ꯅꯨꯡꯉꯥꯏꯅꯤ ꯁꯦꯀꯦꯟꯗꯔꯤꯗꯣ ꯅꯨꯡꯉꯥꯏꯔꯒ ꯀꯣꯂꯦꯖ ꯑꯗꯨꯅ ꯍꯦꯟꯅ ꯅꯨꯡꯉꯥꯏꯕꯅꯦ
ꯍꯣꯏ ꯀꯔꯤ ꯁꯦꯀꯦꯟꯗ꯭ꯔꯤꯒꯅ ꯀꯣꯂꯦꯖꯅ ꯅꯨꯡꯉꯥꯏꯌꯦꯕ
ꯎꯝ
ꯌꯥ ꯑꯩꯗꯤ ꯑꯩꯗꯤ ꯁꯦꯀꯦꯟꯗꯔꯤꯅ ꯅꯨꯡꯉꯥꯏꯌꯦ
ꯎꯁ ꯅꯨꯡꯉꯥꯏꯇꯦ ꯌꯥꯝ ꯋꯥꯏꯌꯦ ꯀꯣꯂꯦꯖꯇꯤ ꯃꯤ ꯑꯥ ꯀꯣꯂꯦꯖ ꯑꯥ ꯀꯣꯂꯦꯖ ꯍꯥꯏꯕꯗꯤ ꯃꯤꯗꯤ ꯀꯣꯂꯦꯖ ꯆꯠꯇꯕ ꯂꯩꯌꯦꯅ
ꯎꯝ
ꯈꯣꯏꯗꯤ ꯑꯗꯨ ꯌꯥꯗꯦ ꯑꯗꯨꯒꯤ ꯌꯥꯝꯅ ꯋꯥꯏꯑꯦ ꯑꯗꯨꯒꯤ ꯑꯩꯗꯤ ꯁꯦꯀꯦꯟꯗ꯭ꯔꯤ ꯄꯥꯝꯃꯦ ꯁꯦꯀꯦꯟꯗ꯭ꯔꯤꯗꯤ ꯍꯥ ꯈꯪꯗꯦ ꯁꯦꯀꯦꯟꯗ꯭ꯔꯤꯁꯨ ꯑꯗꯨꯕꯨꯗꯤ ꯀꯣꯂꯦꯖ ꯏꯁꯀꯨꯜꯕꯨꯗꯤ ꯆꯠꯇꯤ ꯆꯠꯂꯦ ꯑꯗꯨ ꯇꯣꯏꯅ ꯆꯠꯇꯦ ꯏꯂꯚꯦꯟꯗꯤ ꯇꯣꯏꯅ ꯆꯠꯇꯦ ꯇꯨꯌꯦꯞꯇꯤ ꯇꯣꯏꯅ ꯆꯠꯂꯦ ꯑꯗꯨꯒꯤ ꯁꯦꯀꯦꯟꯗ꯭ꯔꯤꯅ ꯅꯨꯡꯉꯥꯏꯌꯦ
ꯁꯦꯀꯦꯟꯗ꯭ꯔꯤꯗꯗꯤ ꯄꯨꯡ ꯑꯍꯨꯝ ꯃꯔꯤ ꯐꯥꯎ ꯀ꯭ꯂꯥꯁ ꯆꯠꯀꯅꯤ ꯀꯃꯥꯏ ꯅꯨꯡꯉꯥꯏꯗꯣꯏꯅꯣ
ꯂꯥꯏꯔꯤꯛ ꯄꯨꯔꯒꯥ ꯑꯗꯨꯃꯥꯏꯅ ꯄꯨꯡ ꯑꯍꯨꯝ ꯍꯣꯏ ꯄꯨꯡ ꯑꯍꯨꯝ ꯒꯨꯝꯕ ꯆꯠꯂꯁꯨ ꯍꯣꯏ ꯋꯥꯕꯨꯗꯤ ꯋꯥꯏꯑꯦ ꯑꯗꯨ ꯋꯥꯔꯁꯨ ꯑꯥ ꯋꯥꯅ ꯐꯝꯃꯁꯨ ꯍꯨꯔꯦꯟ ꯌꯨꯝ ꯆꯠꯂꯗꯤ ꯅꯨꯡꯉꯥꯏꯌꯦ ꯁꯤꯗꯗꯤ ꯅꯨꯡꯉꯥꯏꯇꯦ ꯏꯃꯥ ꯈꯣꯏꯒ ꯑꯩꯒ
ꯃꯤ ꯃꯤꯗ ꯂꯩꯌꯦꯗ ꯑꯗꯨꯗꯤ
ꯍꯣꯏ
ꯍꯝ
ꯅꯪꯒꯤ ꯋꯥꯈꯜꯒ ꯑꯩꯒꯤ ꯋꯥꯈꯜꯒ ꯃꯥꯟꯅꯗ꯭ꯔꯤꯗꯣ
ꯑꯗꯨꯅꯦ ꯄꯨꯟꯁꯤꯁꯦ ꯂꯨꯏꯋꯦ ꯍꯥꯏꯗꯣ
ꯎꯝ ꯅꯪ ꯅꯪ ꯅꯨꯄꯤ ꯀꯣꯏꯔꯛꯄ꯭ꯔꯣ
ꯀꯩ ꯍꯥꯏꯕ
ꯅꯪ ꯂꯩꯁꯥꯕꯤ ꯀꯣꯏꯔꯛꯄꯔꯕ
ꯍꯥꯟꯅꯗꯤ ꯀꯣꯏꯔꯛꯄꯅꯦ ꯑꯥ ꯀꯩ ꯍꯥꯏꯕ
ꯁꯦꯀꯦꯟꯗꯔꯤ ꯀꯥꯕ ꯃꯇꯝꯗ
ꯁꯦꯀꯦꯟꯗꯔꯤ ꯀꯥꯕ ꯀꯣꯏꯔꯛꯇꯦꯗ ꯑꯗꯨꯗꯤ ꯀꯔꯤ ꯍꯥꯏꯁꯤꯔꯥ ꯌꯦꯡꯕꯗ ꯐꯖꯔꯦ ꯍꯥꯏꯕꯒꯨꯝꯕ ꯎꯝ ꯀꯔꯁ ꯀꯨꯝꯕ ꯑꯗꯨꯗꯤ ꯂꯩꯗ
ꯑꯣ ꯅꯪ ꯈꯔ ꯅꯪ ꯀꯔꯁ ꯀꯌꯥ ꯌꯥꯝꯕ꯭ꯔꯣ